ꯍꯜꯂꯣ
ꯑꯣ ꯇꯥꯕ꯭ꯔꯣ
ꯑꯣ ꯇꯥꯏꯌꯦ ꯃꯔ
ꯆꯠ ꯍꯣꯏ ꯅꯨꯡꯉꯥꯏꯌꯦ ꯆꯞ ꯆꯥꯔꯕꯣ ꯀꯥꯏ ꯁꯪ ꯆꯥꯔꯕꯣ ꯑꯩꯁꯨ ꯆꯥꯔꯦ ꯍꯧꯖꯤꯛꯤ ꯆꯥꯔꯦ
ꯑ ꯑꯩꯗꯤ ꯉꯁꯤ ꯀꯩꯅꯣ ꯈꯥꯃꯦꯟꯗꯣ ꯈꯥꯃꯦꯟ ꯆꯥꯏꯌꯦ
ꯑ ꯑꯣ ꯆꯥꯎꯅꯤꯅꯦ ꯑꯁ ꯑꯩꯗꯤ ꯍꯣꯁꯇ ꯂꯩꯕꯅꯤ ꯗꯜ ꯆꯥꯗ
ꯑ ꯑꯣ ꯅꯅꯥ ꯍꯁꯦꯜꯗꯦꯔ ꯗꯜ ꯍꯥꯎꯏꯗ
ꯎꯝ ꯌꯨꯝꯗ ꯂꯩꯕ꯭ꯔꯣ
ꯍꯣꯏ ꯌꯨꯝꯗ ꯂꯩꯌꯦ ꯅꯪꯗꯤ ꯄꯣꯜ ꯌꯦꯡꯕ꯭ꯔꯣ ꯉꯁꯤ
ꯌꯦꯡꯉꯦ ꯍꯣꯢ
ꯀꯔꯝꯕ ꯇꯤꯝꯗꯨ ꯅꯪ ꯁꯞꯄꯣꯔꯠ ꯇꯧꯔꯣ
ꯑꯥꯔꯖꯦꯟꯇꯤꯅꯥ ꯁꯞꯄꯣꯔꯠ ꯇꯧꯔꯒ ꯉꯝꯈ꯭ꯔꯦ ꯅꯣꯏꯗꯤ
ꯑꯩꯁ ꯍꯣꯏ ꯑꯩꯁꯤꯅꯦ ꯅꯨꯡꯉꯥꯏꯔꯦ ꯀ
ꯃꯥꯦ ꯅꯅꯨꯡꯃꯅꯦ ꯁꯤ ꯏꯅ ꯅꯪꯒꯗꯔꯣ ꯅꯪꯗ꯭ꯔꯣꯑꯦ ꯇ ꯑꯗꯨ꯭ꯔꯦꯅꯦ
ꯆꯝꯄꯤꯌꯟ ꯂꯥꯛꯑꯣ ꯑꯦ ꯀꯩꯅꯣ ꯂꯥꯛꯑꯣꯒꯅꯤ ꯉꯝꯒꯅꯤ ꯑꯥꯔꯖꯦꯟꯇꯤꯅꯥꯅ
ꯊꯥꯖꯔꯒ ꯌꯦꯡꯕ ꯇꯥꯔꯦꯅꯦ
ꯍꯣꯏ ꯌꯦꯡꯁꯦ ꯄ꯭ꯔꯊꯅꯥ ꯐꯖꯅ ꯇꯧꯔꯒ ꯀꯣ
ꯑ ꯑꯔꯖꯦꯟꯇꯅꯥꯅ
ꯀꯟꯅ ꯄ꯭ꯔꯊꯅꯥ ꯇꯧꯔꯤꯌꯦ ꯅꯣꯏꯒꯤ ꯐꯦꯟꯁꯇꯣ
ꯃꯥꯅꯦ ꯃꯥꯅꯦ
ꯎꯝ
ꯗꯤ ꯀꯅꯣ ꯏꯁꯇꯨꯗꯦꯟ ꯔꯕꯤꯁꯇ ꯔ ꯌꯨꯝ ꯐꯥꯟ ꯈꯕ
ꯑꯩꯗꯤ ꯌꯨꯝ ꯄꯥꯡꯈ꯭ꯔꯦ
ꯀ ꯂꯩꯔꯕꯣ
ꯍꯥꯥ ꯑꯥ
ꯑꯉꯥꯡ ꯑꯉꯥꯡꯗꯤ ꯂꯩꯈ꯭ꯔꯕꯣ
ꯑꯉꯥꯡ ꯑꯉꯥꯡ ꯂꯩꯇ꯭ꯔꯤꯌꯦ
ꯑꯣ ꯑꯗꯨꯗꯤ ꯀꯣꯏꯗ꯭ꯔꯤꯕ ꯀꯣꯏꯗ꯭ꯔꯤꯒꯦꯔ
ꯍꯣꯏ ꯀꯨꯏꯗ꯭ꯔꯤꯌꯦ
ꯑꯣ ꯑꯗꯨ ꯌꯨꯝ ꯄꯥꯝꯗꯗꯤ ꯁꯨꯔꯤ ꯀꯌꯥ ꯁꯔꯕꯣ
ꯎꯝ ꯆꯍꯤ ꯑꯅꯤ ꯑꯍꯨꯝꯗꯤ ꯌꯥꯎꯛꯈ꯭ꯔꯦꯗ
ꯑꯣ ꯑꯣ
ꯇꯔ ꯈꯔ ꯉꯜꯂꯤ ꯍꯥꯏꯅ ꯉꯥꯏꯕꯅꯤꯗ
ꯑꯁꯤ ꯇꯄꯥꯛꯇ ꯑꯪ ꯄꯥꯟꯕ꯭ꯔꯥ ꯆꯤꯡꯗ ꯄꯥꯟꯕ꯭ꯔꯥ
ꯍꯥꯥ
ꯇꯝꯄꯥꯛꯇ ꯌꯨꯝ ꯄꯥꯟꯕ꯭ꯔꯥ ꯆꯤꯡꯗ ꯄꯥꯟꯕ꯭ꯔꯥ
ꯆꯤꯡꯗ
ꯑꯣ ꯐꯩꯅꯦ
ꯆꯤꯡꯗ ꯄꯥꯟꯅꯤ ꯄꯥꯏ ꯂꯩꯇꯅ ꯆꯤꯡꯒꯤ ꯃꯤ ꯑꯣꯏꯕꯒꯤ
ꯑ ꯍ ꯍꯣꯏ ꯑꯗꯨꯃꯥꯏ ꯑꯣꯏꯒꯗꯕꯅꯤꯗ
ꯍꯥꯏꯗꯤ ꯆꯤꯡꯒꯤ ꯃꯤ ꯑꯣꯏꯔꯁꯨ ꯆꯤꯡꯒꯤ ꯃꯤꯕꯨ ꯑꯗꯨꯝ ꯄꯥꯝꯃꯦꯗ
ꯎꯝ ꯍꯣꯏ ꯍꯣꯏ ꯑꯩꯈꯣꯏ ꯂꯨꯄꯥ ꯑꯃꯁꯨ ꯑꯗꯨꯝ ꯂꯣꯏ ꯄꯥꯝꯕꯅꯤꯗ
ꯂꯩꯁꯥꯕꯤ ꯑꯣꯏꯕꯅ ꯅꯨꯡꯉꯥꯏꯕ꯭ꯔꯣ ꯀꯩꯅꯣ ꯌꯨꯝ ꯄꯥꯟꯕ ꯅꯨꯡꯉꯥꯏꯕ꯭ꯔꯣ
ꯑꯁ ꯑꯗꯨꯗꯤ ꯃꯔꯛ ꯃꯔꯛꯇ ꯑꯗꯨꯝ ꯂꯩꯁꯥꯕꯤ ꯑꯣꯏꯅꯤꯡꯉꯤꯅ ꯑꯗꯣ ꯆꯠꯅꯤꯡ ꯆꯠꯅꯤꯡꯕ ꯃꯐꯝꯗ ꯑꯗꯨꯝ ꯀꯣꯏꯅꯤꯡꯗꯗꯤ ꯑꯗꯨꯝ ꯆꯠꯂꯤꯅ ꯈꯔꯗꯤ ꯑ ꯐ꯭ꯔꯤ ꯑꯣꯏꯕꯅꯤꯅ ꯅꯨꯡꯉꯥꯏꯅ ꯑꯗꯣ ꯌꯨꯝꯄꯥꯥꯜꯗꯗꯤ ꯑꯗꯨꯒꯨꯝꯕꯗꯤ ꯑꯩꯈꯣꯏꯒꯤ ꯑ ꯑꯄꯥꯝꯕꯗꯣ ꯃꯔꯛ ꯃꯔꯛꯇꯗꯤ ꯉꯝꯗꯦꯅ ꯆꯠꯄꯗꯣ ꯃꯔꯛ ꯃꯔꯛꯇꯗꯤ ꯇ ꯅꯨꯡꯉꯥꯏꯌꯦꯟ ꯑꯅꯥꯕ ꯃꯇꯝꯗ ꯀꯔꯤꯔꯣ ꯋꯥꯕ ꯃꯇꯝꯗ ꯃꯤ ꯑꯃꯗꯒꯤ ꯑꯅꯤꯗꯣ ꯐꯗ꯭ꯔꯥ ꯑꯗꯣ ꯃꯇꯦꯡ ꯄꯤꯔꯒ ꯀꯣ ꯑꯗꯨ ꯑꯩꯒꯤ ꯅꯨꯄꯥꯅꯤ ꯄꯤꯅꯤ ꯍꯥꯏꯔꯒ ꯍꯣꯏꯗꯤ ꯑꯗꯨꯝ ꯀꯩꯅꯣ ꯇꯧꯋꯤꯅ ꯑꯁꯤ ꯃꯇꯦꯡ ꯄꯥꯡꯕꯤꯌꯣ ꯀꯔꯤ ꯀꯔꯤ ꯍꯥꯏꯔꯒ ꯏꯃꯥ ꯏꯄꯥꯗꯒꯤ ꯍꯦꯟꯅ ꯀꯩꯅꯣ ꯇꯧꯈ꯭ꯔꯦꯅ ꯅꯨꯄꯥ ꯅꯨꯄꯤ ꯑꯣꯏꯔꯗꯤꯀꯣ
ꯑ ꯑꯗꯨ ꯍꯣꯏ ꯑꯗꯨ ꯀꯩꯅꯣ ꯁ꯭ꯀꯨꯜꯗꯣ ꯑꯩꯅ ꯍꯪꯒꯦ ꯇꯧꯔꯒ ꯀꯥꯎꯕ꯭ꯔꯦꯅ ꯑꯣ ꯑꯉꯥꯡ ꯂꯩꯇꯕꯅꯤ ꯑꯉꯥꯡ ꯂꯩꯇꯕꯅꯤꯅ ꯀꯩꯅꯣ ꯑꯗꯨꯝ ꯌꯥꯝ ꯈꯔꯗꯤ ꯐ꯭ꯔꯤꯗꯤ ꯑꯣꯏꯔꯝꯈꯤꯦ ꯗꯥꯡꯁꯤꯗꯤ ꯑꯗꯨ ꯑꯣꯏ
ꯍꯣꯏ ꯍꯣꯏ ꯐ꯭ꯔꯤꯅꯤ ꯍꯧꯖꯤꯛꯇꯤ ꯑꯗꯨꯝ ꯐ꯭ꯔꯤꯅꯤ ꯆꯥꯅꯤꯡꯕ ꯆꯠꯅꯤꯡꯕ ꯆꯥꯅꯤꯡꯕ ꯂꯩꯀꯥꯏ ꯑꯗꯨꯝ ꯆꯠꯄꯗꯤ ꯆꯠꯂꯦꯗ ꯑꯣꯏꯁꯨꯨ ꯑꯩꯈꯏ ꯑꯩꯒꯤ ꯌꯨꯝꯒ ꯅꯪꯒꯤ ꯌꯨꯝ ꯃꯤ ꯑꯇꯩꯒꯤ ꯑꯗꯨꯝ ꯈꯔ ꯈꯦꯠꯅꯕꯗꯤ ꯂꯩꯌꯦꯅ
ꯎꯝ
ꯑ ꯃ ꯎꯝ ꯐꯥꯗꯔ ꯏꯟꯂꯣ ꯃꯥꯗꯔ ꯏꯟꯂꯣꯗꯤ ꯂꯩꯌꯦꯅ ꯀꯣ ꯑꯗꯨ ꯑꯩꯒꯤ ꯏꯃꯥ ꯏꯄꯥꯗꯒꯤ ꯑꯩꯗꯨ ꯈꯔꯗꯤ ꯀꯩꯅꯣ ꯇꯧꯋꯦꯅ ꯅꯪ ꯈꯥꯡꯔꯝꯒꯤꯅꯤꯗ
ꯑꯥ ꯍꯥꯏ ꯍꯥ ꯑꯗꫭ ꯆꯍꯤꯗꯤ ꯀꯌꯥ ꯁꯨꯔꯕꯣ
ꯑꯩꯔꯣ
ꯎꯝ ꯀꯨꯟꯊ꯭ꯔꯥ ꯁꯨꯔꯕꫭ
ꯀꯟꯊ꯭ꯔꯥ ꯑꯣ ꯀꯟꯊ꯭ꯔꯥ ꯍꯂꯦ
ꯑꯣ
ꯑꯉꯥꯡꯗꯤ ꯅꯠꯇꯦꯗ ꯍꯅꯨꯕꯤ ꯑꯣꯏꯈ꯭ꯔꯦ
ꯑꯗꯨ ꯀꯣ ꯆꯍꯤ ꯀꯌꯥꯗ ꯌꯨꯝ ꯄꯥꯟꯈ꯭ꯔꯕ꯭ꯔꯣ
ꯑ ꯊꯠ ꯀꯨꯟꯊ꯭ꯔꯥ ꯀꯨꯟꯊ꯭ꯔꯥ ꯃꯥꯊꯣꯏꯒꯨꯝꯕꯗ
ꯑꯗꯨ ꯊꯦꯡꯗꯦꯀꯣ
ꯊꯦꯡꯅꯤꯗ ꯍꯧꯖꯤꯛꯀꯥꯟꯗꯤ ꯑꯉꯥꯡ ꯌꯥꯝ ꯌꯥꯝꯅꯁꯨ ꯄꯣꯛꯎꯔꯣꯏꯅ ꯍꯧꯖꯤꯛꯀꯥꯟꯗꯤ ꯑꯉꯥꯡ ꯇꯔꯨꯛ ꯇꯔꯦꯠ ꯄꯣꯛꯄ ꯉꯝꯔꯣꯏꯕ ꯑꯗꫭ ꯑꯅꯤ ꯑꯍꯨꯝ ꯄꯣꯔꯗꯤ ꯌꯥꯏꯌꯦꯅꯀꯣ
ꯍꯣꯏ ꯍꯣꯏ ꯑꯣ ꯑꯗꯣ ꯑꯉꯥꯡ ꯑꯉꯥꯡ ꯐꯪꯅꯤꯉꯥꯏ ꯀꯩꯅꯣ ꯀꯟꯅ ꯍꯣꯠꯅꯔꯝꯕꯅꯤꯅꯦ
ꯍ
ꯎꯝ ꯑꯝꯕ ꯑꯣꯏꯔꯁꯨ ꯑ ꯍꯪꯅꯤꯗ ꯃꯇꯝ ꯆꯥꯕꯗ
ꯎꯝ ꯑꯗꯨꯅꯤ ꯂꯩꯒꯗꯧꯔꯦ
ꯑꯣ ꯍꯧꯖꯤꯛ ꯍꯧꯖꯤꯛ ꯄ꯭ꯔꯦꯒꯅꯦꯟ ꯑꯣꯏꯔꯕ ꯍꯥꯏꯁꯦ
ꯍꯣꯏ ꯍꯣꯏ
ꯑꯣ ꯑꯗꯨ ꯊꯥ ꯀꯌꯥ ꯁꯨꯔꯕꯣ
ꯇꯔꯨꯛ ꯁꯨꯔꯦ
ꯎꯝ ꯑꯁ ꯑꯗꯨꯗꯤ ꯊꯥ ꯑꯅꯤ ꯑꯍꯨꯝꯗ ꯂꯩꯈ꯭ꯔꯅꯤꯅꯦ
ꯍꯣꯏ
ꯑꯁꯤ ꯆꯤꯡꯗ ꯀꯩꯅꯣ ꯑ ꯗꯤꯂꯤꯕꯔꯤ ꯇꯧꯗꯣꯏꯔꯥ ꯑꯁꯤ ꯏꯝꯐꯥꯜꯗꯅ ꯇꯧꯗꯣꯏꯔꯥ
ꯑꯩ ꯏꯝꯐꯥꯜ ꯆꯠꯀꯦ ꯍꯥꯏꯅ ꯈꯜꯂꯤ
ꯍꯣꯏꯗ ꯏꯝꯐꯥꯜꯗꯅ ꯈꯪꯉꯜꯂꯁꯦ ꯑꯣꯏꯕ ꯉꯝꯗꯅꯕ
ꯎꯝ ꯇꯃꯦꯡꯂꯣꯡꯗꯗꯤ ꯑꯣ ꯇꯤꯒꯤ ꯗꯥꯛꯇꯔꯁꯨ ꯑꯃ ꯉꯥꯛꯇ ꯑꯣꯏꯕꯒꯤꯀꯣ ꯑꯗꯣ ꯈꯥ ꯍꯧꯖꯤꯛꯇꯤ ꯑꯩꯈꯣꯏꯒꯤ ꯐꯤꯕꯝꯗꯤ ꯈꯪꯗꯦꯅ ꯗꯣ ꯑꯣ ꯇꯤ ꯇꯥꯎꯒꯦꯔꯥ ꯅꯣꯔꯃꯦꯜ ꯄꯣꯛꯀꯦꯔꯥ ꯑꯗꯣ ꯈꯪꯗꯕꯤꯒꯤꯀꯣ ꯑꯗꯣ ꯎꯝ ꯏꯃꯥꯔꯖꯦꯟꯁꯤ ꯑꯗꯨꯝ ꯂꯥꯛꯔꯗꯤ ꯍꯥꯏꯅ ꯑꯩꯈꯣꯏꯗꯤ ꯑ ꯑꯥ ꯈꯔ ꯀꯤꯕꯗꯤ ꯂꯩꯕ ꯑꯗꯨꯒꯤꯅ ꯑꯩꯒꯤ ꯏ ꯆꯤꯆꯦ ꯈꯣꯏꯁꯨ ꯂꯩꯌꯦ ꯑꯗꯨꯗ ꯑꯗꯨꯀꯤ ꯑꯗꯨꯝ ꯆꯠ ꯆꯠꯀꯦ ꯇꯧꯕ
ꯆꯦꯛꯀꯜꯀꯨꯝꯕꯗꯤ ꯑꯗꯨꯝ ꯆꯠꯄ꯭ꯔꯥ
ꯍꯣꯏ ꯆꯠꯂꯦ ꯑꯗꯨ ꯏꯝꯐꯥꯜꯗꯗꯤ ꯆꯠꯇ꯭ꯔꯤꯌꯦ ꯏꯟ ꯇꯃꯦꯡꯂꯣꯡꯗ ꯇꯧꯔꯤꯌꯦ
ꯏꯟꯐꯥꯜꯗ ꯀ꯭ꯔꯝ ꯀꯥꯟꯗ ꯂꯥꯛꯀꯦꯔ ꯈꯟꯕ꯭ꯔꯥ
ꯑꯩ ꯏꯝꯐꯥꯜꯗ ꯁꯤ ꯖꯨꯂꯥꯏꯒꯤ ꯖꯨꯂꯥꯏ ꯂꯥꯁꯇ ꯗꯨꯝ ꯆꯦꯛꯑꯞ ꯆꯠꯁꯤꯔꯥ ꯍꯥꯏꯅ ꯈꯜꯂꯤꯌꯦ
ꯍꯣꯏ ꯑꯗꯨꯃꯥꯏ ꯎꯝ ꯑꯩꯒꯤ ꯑꯟꯇꯤ ꯑꯃꯁꯨ ꯅꯦꯛꯁ ꯃꯟꯗ ꯇꯧꯗꯣꯏꯅꯦꯕꯀꯣ
ꯑꯣ ꯑꯣ ꯑꯣ
ꯗꯣ ꯍꯧꯖꯤꯛ ꯑ ꯍꯧꯖꯤꯛ ꯏꯝꯐꯥꯜꯗ
ꯑꯣ ꯏꯝꯐꯥꯜꯗ
ꯑꯁꯨꯛ ꯃꯤꯃꯥꯡꯗ
ꯑꯣ ꯃꯥ ꯇꯃꯦꯡꯂꯣꯡꯗ ꯂꯩꯕ꯭ꯔꯥ
ꯑ ꯅꯠꯇꯦ ꯅꯠꯇꯦ ꯂꯩꯈ꯭ꯔꯦ
ꯑꯣ ꯑꯣ ꯑꯣ ꯑꯣ ꯅꯪꯒꯤ ꯅꯪꯒꯤ ꯆꯤꯆꯦ ꯍꯥꯏꯕꯗꯤ ꯃꯃꯤꯡ ꯀꯌꯥꯔ ꯀꯔꯤꯔꯣ
ꯑꯩꯒꯤ ꯆꯤꯆꯦ
ꯑꯦꯁꯇꯔ
ꯍꯣꯏ ꯈꯪꯅꯕꯔꯣ ꯑꯣ ꯅꯣꯏ
ꯑꯦꯁꯊꯔꯗꯣ ꯈꯪꯉꯦ ꯃꯥ ꯗꯦꯂꯤꯗ ꯂꯩꯔꯒ ꯗꯤꯂꯤꯚꯔꯤ ꯇꯧꯅꯤꯡꯉꯥꯏ ꯂꯥꯛꯄꯅꯤꯅꯀꯣ
ꯑꯩꯒꯤ ꯏꯅꯥꯎꯟ ꯍꯥ
ꯑꯣ
ꯅꯪ ꯅꯪꯒꯤ ꯈꯣꯟꯖꯦꯜ ꯐꯖꯅ ꯇꯥꯗꯦ ꯍꯧꯖꯤꯛ
ꯑꯣ ꯑꯥ ꯅꯪ
ꯑꯣ ꯃꯥ ꯀꯣ ꯃꯥ ꯎꯝ ꯑꯩꯒꯤ ꯏꯅꯥꯎꯅꯨꯄꯤꯒꯤ ꯑꯣ ꯎꯝ ꯀꯩꯅꯣ ꯑꯦ ꯏꯅꯥꯎꯅꯨꯄꯤꯒꯤ ꯅꯨꯄꯥꯒ ꯀꯩꯅꯣꯅꯦꯕ ꯃꯥꯒꯤ ꯎꯝ ꯀꯔꯤ ꯍꯥꯏꯁꯤꯔꯥ ꯕ꯭ꯔꯥꯗꯔꯅꯦꯕ ꯑꯗꯣ ꯃꯥꯕꯨ ꯂꯨꯍꯣꯡꯕ
ꯎꯝ
ꯍꯥꯥ
ꯆ ꯆꯦꯡ ꯆꯦꯡꯒꯥꯏ ꯆꯦꯡꯒꯥꯏ ꯆꯦꯒꯥꯏꯗꯒꯤꯔꯣ ꯅꯪ
ꯍꯣꯏ ꯍꯣꯏ ꯍꯣꯏ ꯃꯥꯅꯤ ꯃꯥꯅꯤ
ꯑꯣ ꯍꯦ ꯍꯦ
ꯎꯝ ꯎꯝ ꯐꯔꯦ ꯑꯩ ꯈꯪꯉꯦ
ꯑ
ꯑꯣ ꯑꯣ ꯑꯣꯏꯕ꯭ꯔꯥ
ꯎꯝ ꯑꯩꯒꯤ ꯑꯩꯒꯤ ꯑꯟꯇꯤꯅꯦꯕ
ꯑꯣ ꯑꯣ ꯑꯣ ꯑꯣ ꯅꯪ ꯑꯗꯨꯗꯤ ꯐꯖꯅ ꯀꯩꯅꯣ ꯇꯧꯋꯣꯀꯣ ꯃꯥꯒꯤ ꯗꯤꯂꯤꯚꯔꯤ ꯃꯇꯝꯗ
ꯎꯝ ꯍꯟꯗꯛ ꯑꯃ ꯀꯟꯅ ꯀꯩꯅꯣ ꯆꯦꯛꯀꯞ ꯇꯧꯔꯒ ꯂꯩꯕꯅꯦꯃ
ꯑꯣ
ꯂꯩꯇꯦ ꯍꯥꯏꯅꯗꯤ ꯆꯠꯈ꯭ꯔꯝꯅꯦ
ꯍꯣ ꯍꯣꯏ ꯃꯥꯅꯦ ꯃꯥꯅꯦ
ꯎꯝ
ꯑꯗꯨ ꯅꯪꯗꯣ ꯏꯝꯐꯥꯜ ꯂꯑꯔꯗꯤ ꯀꯗꯥꯏꯗ ꯂꯩꯒꯦꯔꯣ
ꯑꯩꯒꯤ ꯏꯆꯦꯒꯤ ꯃꯅꯥꯛꯇ ꯎꯝ ꯆꯦꯗꯣ ꯏꯆꯦꯁꯨ ꯂꯩꯌꯦ ꯏꯝꯐꯥꯜꯗꯀꯣ ꯑꯗꯣ ꯃꯥꯒꯤ ꯃꯅꯥꯛꯇ ꯆꯠꯀꯅꯤ ꯑꯩꯁꯨ ꯊꯥ ꯑꯃꯒꯨꯝꯕꯗ ꯑꯗꯨ ꯑꯩꯁꯨ ꯑꯣ ꯑꯣꯛꯇꯣꯕꯔꯗꯅꯤꯅꯀꯣ ꯑꯗꯨ ꯁꯦꯞꯇꯦꯝꯕꯔꯗ ꯆꯠꯁꯤꯔꯥ ꯍꯥꯏꯅ ꯈꯜꯂꯤꯌꯦ
ꯑꯣ ꯍꯣꯏ ꯍꯣꯏ ꯌꯥꯝ ꯊꯦꯡꯗꯕꯤꯗꯀꯣ ꯏꯔꯥꯡ ꯏꯔꯥꯡꯇꯨꯝꯕꯅꯁꯨ ꯍꯥꯏꯕ ꯉꯝꯗꯕꯒꯤ ꯈꯔ ꯍꯥꯟꯕ ꯃꯐꯝꯗꯤ
ꯍꯣꯏ ꯍꯣꯏ ꯑꯗꯨꯅꯦ ꯑꯗꯨ ꯏꯔꯥꯡꯒꯨꯝꯕ ꯀꯩꯅꯣ ꯇꯧꯔꯗꯤ ꯐꯔꯛ ꯇꯥꯅꯤꯕꯀꯣ ꯑꯗꯨꯒꯤꯅ ꯈꯔ ꯉꯥꯟꯅ ꯆꯠꯁꯤꯔꯥ ꯍꯥꯏꯅ ꯈꯜꯂꯤꯌꯦ ꯑꯗꯨ ꯑꯩꯒꯤ ꯏꯆꯦꯅꯁꯨ ꯅꯍꯜ ꯂꯥꯛꯑꯣ ꯂꯥꯛꯑꯣ ꯍꯥꯏꯅ ꯃꯥꯁꯨ ꯑꯗꯨꯝ ꯍꯥꯏꯌꯦ
ꯑꯁꯤꯗ ꯀꯣꯜ ꯇꯧꯕꯁꯦ ꯅꯣꯏ ꯅꯣꯏꯒꯤꯗꯤ ꯆꯞ ꯆꯥꯔꯦꯅꯦ ꯍꯟꯗꯛ ꯊꯕꯛꯀꯨꯝꯕꯁꯨ ꯌꯥꯝ ꯇꯧꯔꯝꯃꯣꯏꯅ ꯄꯦꯒꯅꯦꯟ ꯑꯣꯏꯕꯒꯤ ꯑꯩꯒꯤ ꯑꯟꯇꯤꯁꯨ ꯑꯁꯤ ꯈꯠꯇ ꯉꯥꯡꯔꯒ ꯂꯩꯕꯅꯦꯕ ꯃꯥꯗꯣ ꯊꯕꯛ ꯑꯇꯣꯞꯄꯁꯨ ꯇꯧꯕ ꯌꯥꯗꯦ ꯑꯗꯨꯒ ꯆꯞ ꯆꯔꯦ ꯍꯥꯏꯅ
ꯑ ꯆꯞ ꯆꯥꯕꯅꯦ ꯃꯥꯒꯤꯗꯣ
ꯎꯝ ꯑ ꯃꯥꯅ ꯍꯥꯏꯕ꯭ꯔꯥ ꯅꯪꯉꯣꯟꯗ ꯁꯤꯁꯨ
ꯑꯣ ꯃꯥꯅ ꯅꯠꯇꯦ ꯃꯥ ꯃꯥꯒꯤ ꯀꯩꯅꯣꯗ ꯎꯝ
ꯀꯔꯤ ꯍꯥꯏꯁꯤꯔꯥ ꯈꯪꯗꯦꯗ ꯃꯥꯒꯤ ꯑ ꯃꯥꯒꯤ ꯅꯨꯄꯥꯒ ꯃꯅꯥꯎ ꯅꯨꯄꯥꯒꯤ ꯅꯨꯄꯤꯅ ꯍꯥꯏꯕ ꯃꯣꯏ ꯑꯦꯁꯊꯔ ꯈꯣꯏꯁꯨ ꯇꯧꯋꯦ ꯍꯥꯏꯅꯀꯣ
ꯎꯝ
ꯍꯥꯏꯕ
ꯑꯆꯥ ꯃꯥꯅ ꯑꯩꯉꯣꯟꯗ ꯑꯁꯤ ꯇꯧꯑꯣ ꯍꯥꯏꯅ ꯍꯥꯏꯕꯒꯤ ꯑꯩꯗꯤ ꯇꯧꯔ ꯂꯩꯕꯅꯤ ꯃꯥꯅ ꯍꯥꯏꯗ꯭ꯔꯗꯤ ꯈꯪ
ꯑꯣ ꯑꯣ ꯑꯣꯏꯕ꯭ꯔꯥ ꯅꯪ